ꯇꯥꯏ ꯀꯣ
ꯍꯣꯏ ꯐꯖꯅ ꯇꯥꯏ
ꯑꯁ ꯁꯤꯅ ꯅꯨꯡꯉꯥꯏꯔꯦꯗ
ꯅꯪꯒꯤꯁꯨ ꯂꯩꯇꯕꯒꯤ
ꯂꯣꯏꯔꯅꯤ ꯍꯧꯖꯤꯛꯇꯤ
ꯑꯗꯨꯅꯦ ꯂꯣꯏꯕ ꯀꯥꯟꯗꯗꯤ ꯈꯔ ꯆꯠꯄꯗꯣ ꯅꯨꯡꯉꯥꯏꯇꯕꯒꯤ ꯑꯩꯅ ꯁꯤ ꯊꯝꯒꯦꯔꯅꯗꯤ ꯈꯟꯕꯅꯦꯕ ꯅꯪꯒꯤꯗꯣ
ꯎꯝ ꯌꯥꯔꯦ ꯑꯩꯗꯤ ꯅꯥꯡꯁꯨ ꯅꯥꯡꯗꯕꯅꯦ
ꯅ ꯃꯅꯤꯒꯤ ꯇꯧꯔꯒ ꯆꯞ ꯃꯥꯟꯅꯕ ꯑꯗꯨ ꯑꯩꯅ ꯊꯥꯕꯗꯣ ꯑꯗꯨ ꯉꯛꯇ ꯂꯏꯅꯦ ꯉꯁꯤ ꯑꯩꯒꯤꯗꯣ
ꯑꯣ ꯐꯗꯦ ꯀꯔꯤꯒꯔꯥ
ꯎꯝ ꯑꯗꯨ ꯑꯁꯤ ꯂꯥꯛꯄꯁꯤꯡꯅ ꯒ꯭ꯔꯨꯞꯇ ꯍꯪꯈ꯭ꯔꯒ ꯂꯩꯌꯦꯕ ꯑꯁꯤꯁꯤ ꯑꯩ ꯅꯪꯉꯣꯟꯗ ꯊꯥꯔꯛꯄ ꯂꯥꯛꯄꯁꯤꯡꯗꯣ ꯔꯤꯁꯤꯚꯇꯗꯤ ꯇꯧꯕ ꯌꯥꯕ꯭ꯔꯥꯅ ꯍꯥꯡꯂꯒ ꯂꯩꯌꯦ
ꯑꯣ
ꯑꯗꯨ ꯑꯩꯒꯤ ꯔꯤꯁꯤꯞꯇ ꯑꯗꯨꯝ ꯇꯧꯗꯤ ꯇꯧꯋꯦꯀꯣ
ꯎꯝ
ꯑꯩꯗꯤ ꯔꯤꯁꯤꯞꯁꯨ ꯇꯧꯕ ꯌꯥꯗ꯭ꯔꯅꯗꯤ ꯈꯟꯕ ꯑꯗꯨ ꯅꯪꯒꯤ ꯏꯅꯥꯎꯅꯨꯄꯤ ꯀꯣꯜ ꯇꯧꯔꯛꯄ ꯀꯥꯟꯗ ꯔꯤꯁꯤꯞ ꯇꯧꯕ ꯌꯥꯕꯀꯣ ꯃꯥꯒꯤꯗꯤ ꯃꯥꯒꯤ ꯅꯦꯠꯋꯛꯅꯅꯦꯕꯀꯣ ꯇꯔꯦꯠ ꯇꯔꯦꯠ ꯇ꯭ꯔꯦ ꯃꯥꯒꯤ ꯃꯈꯣꯟ ꯀꯔꯤꯃꯠꯇ ꯇꯥꯗꯦ ꯃꯥꯒꯤ ꯏꯟꯁ ꯍꯥꯡꯉꯛꯇ ꯇꯥꯏ ꯃꯔꯦꯅꯤꯡꯒꯀꯣ
ꯎꯝ
ꯑꯗꯨ ꯁꯣꯏꯕꯣꯝꯒ ꯍꯥꯞꯔꯒ ꯀꯥꯡꯁꯣꯏꯒꯨꯝ ꯑꯗꯨꯒꯨꯝꯕ ꯊꯣꯡꯅ ꯆꯥꯏꯔꯌꯦ ꯃꯥꯁꯦ
ꯑ ꯃꯥ ꯏꯟꯖꯥꯡ ꯊꯥꯎ ꯃꯥ ꯌꯥꯝ ꯍ ꯍꯥꯎꯕꯅꯦ ꯃꯥꯒꯤꯗ ꯆꯞ ꯃꯥꯟꯅꯅ ꯑꯩꯈꯣꯏ ꯊꯣꯡꯅꯁꯨ ꯃꯥꯟꯅꯗꯕ
ꯑ ꯍꯣꯏ ꯃꯥꯒꯤ ꯅꯨꯄꯥꯁꯦ ꯂꯥꯀꯤ ꯑꯣꯏꯕ ꯃꯥꯜꯂꯦ ꯑꯗꯨꯒꯨꯝꯕ ꯂꯩꯕꯅꯦꯕ ꯎꯝ ꯑꯗꯨ ꯑꯩꯅ ꯑꯁ ꯑꯩꯗꯤ ꯃꯥꯗꯣ
ꯎꯝ
ꯑ ꯃꯥꯒꯤ ꯅꯨꯄꯥꯗꯣ ꯁꯦꯂꯔꯤ ꯑꯥ ꯌꯥꯝꯒꯅꯤꯔꯥ ꯈꯜꯂꯒ ꯁꯦꯂꯔꯤꯁꯨ ꯌꯥꯝꯗ꯭ꯔꯤ ꯍꯥꯏꯕ ꯉꯔꯥꯡ ꯑꯩꯅ ꯍꯥꯡ ꯭ꯔꯕ ꯎꯝ
ꯌꯥꯝꯗꯤ ꯌꯥꯝꯗ꯭ꯔꯤꯕ ꯃꯥꯜꯂꯦ ꯑꯗꯨ ꯑꯣꯏꯔꯁꯨ ꯍꯤꯡꯅꯤꯉꯥꯏꯗꯤ ꯂꯩꯔꯦꯗꯅ
ꯍꯣꯏ ꯍꯧꯖꯤꯛ ꯉꯥꯛꯇꯅꯤꯗ ꯋꯥꯅꯤꯡꯉꯥꯏꯁꯦ ꯑꯗꯨꯃꯅ ꯒ꯭ꯌꯥꯟ ꯇꯥꯔꯗꯤꯀꯣ
ꯎꯝ
ꯑꯩꯈꯣꯏꯁꯨꯅꯦ ꯍꯧꯖꯤꯛ ꯍꯧꯖꯤꯛꯇ ꯀꯔꯤꯅꯣ ꯐꯦꯃꯤꯂꯤ ꯑꯣꯏꯕꯒꯤꯀꯣ
ꯎꯝ
ꯑꯃ ꯂꯩꯔꯗꯤ ꯑꯃ ꯂꯩꯇꯕ ꯑꯃ ꯂꯩꯔꯗꯤ ꯑꯃ ꯂꯩꯇꯕ ꯑꯗꯨꯝ ꯇꯧꯋꯦꯕ
ꯍꯣꯏ
ꯑꯗꯨ ꯑꯩꯈꯣꯏꯅ ꯈꯔ ꯍꯤꯡ ꯍꯤꯡ ꯈꯔ ꯂꯩꯕ ꯀꯥꯟꯗꯗꯤ ꯑꯗꯨꯝ ꯅꯨꯡꯉꯥꯏ ꯊꯣꯛꯀꯅꯤꯗ ꯑꯩꯈꯣꯏꯁꯨ
ꯎꯝ ꯍꯨꯝ ꯈꯪꯗꯔꯦ ꯊꯨꯝ ꯂꯩꯅꯤꯡꯉꯥꯏ ꯐꯥꯎ ꯃꯔꯛ ꯃꯔꯛꯇꯣ ꯂꯩꯁꯨ ꯂꯩꯇꯕ ꯅꯨꯃꯤꯠꯁꯨ ꯂꯩꯕꯅꯦ ꯑꯩꯗꯤ ꯀꯔꯤꯒꯤꯔ ꯈꯪꯗꯦ ꯑꯩꯗꯤ
ꯑꯝ ꯑꯩꯗꯤ ꯑꯩꯈꯣꯏꯒꯤꯗꯤ ꯑꯗꯨꯒꯨꯝꯕꯗꯤ ꯂꯩꯗꯤ ꯂꯩꯇ꯭ꯔꯤ ꯍꯧꯖꯤꯛꯇꯤ
ꯎꯝ ꯏꯁꯥꯅ ꯍꯩꯇꯕꯒꯤꯔꯅ ꯍꯥꯏꯕ
ꯎꯝ ꯏꯁꯣꯔꯅ ꯅꯨꯡꯁꯤꯈ꯭ꯔꯕꯒꯤ ꯑꯣ ꯅꯨꯡꯁꯤꯕꯤꯕꯒꯤ ꯍꯥꯏꯕ ꯇꯥꯔꯦ ꯅꯪꯒꯤꯁꯨ ꯃꯇꯝ ꯂꯥꯛ ꯑ ꯅꯪꯒꯤꯁꯨ ꯑꯗꯨꯝ ꯂꯥꯛꯀꯅꯤ ꯑꯩꯗꯤ ꯀꯔꯤꯅꯣ ꯃꯄꯥꯟꯗ ꯍꯤꯡꯕꯒꯤ ꯃꯄꯥꯟꯗ ꯂꯩꯕꯒꯤ ꯄꯩꯁꯥ ꯑꯃꯠꯇꯁꯨ ꯂꯩꯇ꯭ꯔꯗꯤꯀꯣ ꯍꯤꯡꯕꯗꯣ ꯉꯝꯔꯣꯏ ꯑꯩꯒꯤ ꯇꯣ ꯑꯩꯒꯤ ꯅꯨꯄꯥꯗꯣ ꯑꯗꯨꯝ ꯑꯗꯨꯒꯨꯝꯕꯗ ꯌꯥꯝ ꯆꯦꯛꯁꯤꯟꯕ ꯍꯥꯏꯕ ꯇꯥꯔꯦ ꯀꯣ ꯃꯥꯗꯤ ꯄꯩ ꯄꯩꯁꯥ ꯂꯩꯇ꯭ꯔꯦ ꯍꯥꯏꯔꯗꯤ ꯌꯨꯝꯗ ꯅꯤꯒꯅꯤ
ꯑꯣ ꯑꯩꯌꯦ ꯁꯤꯅꯦ ꯑꯩꯅ ꯇꯝꯕꯗꯣ
ꯑꯩꯁꯨ ꯇꯥꯟꯕ ꯀꯣ
ꯎꯝ ꯇꯧꯕꯗꯪ ꯑꯣꯏꯔꯁꯨ ꯀꯣ ꯏꯁ ꯃꯥ ꯃꯥ ꯃꯣꯏꯕꯨ ꯑꯈꯣꯏꯅ ꯌꯦꯡꯁꯤꯒꯗꯕꯅꯤꯅ ꯑꯗꯨꯝ ꯍꯥꯏꯕꯅꯤ
ꯎꯝ ꯇꯥꯔꯔꯣꯏ ꯃꯥꯁꯦ ꯅꯤꯒꯅꯤ ꯑꯗꯨꯒꯤ ꯑꯩꯅ ꯀꯔꯤꯅꯣ ꯇꯧꯔꯛꯄ ꯑꯗꯨ ꯑꯩ ꯑꯗꯨꯒꯤ ꯏ ꯃꯥꯗꯔ ꯏꯟꯂꯣꯁꯦ
ꯎꯝ
ꯑꯩ ꯑꯩꯉꯣꯟꯗ ꯑꯗꯨꯝ ꯆꯦꯛꯁꯤꯟꯅ ꯂꯩ ꯑꯩꯉꯣꯟꯗ ꯌꯥꯝ ꯅꯨꯡꯁꯤꯁꯨ ꯅꯨꯡꯁꯤꯌꯦ ꯃꯥ ꯑꯗꯨ ꯑꯣꯏꯔꯁꯨ ꯑꯩꯈꯣꯏꯗꯤ ꯑꯗꯨꯝ ꯂꯩꯁꯨ ꯂꯩꯃꯤꯟꯗꯦ ꯐꯣꯟꯗ ꯑꯗꯨꯝ ꯋꯥꯔꯤ ꯁꯥꯕꯅꯤꯅꯀꯣ ꯑꯗꯨ ꯑꯩꯅ ꯑꯩꯅ ꯆꯠꯀꯦ ꯇꯧꯕ ꯃꯇꯝꯗ ꯑꯩ ꯑꯁꯤ ꯏꯝꯐꯥꯜꯗ ꯂꯥꯛꯏꯗꯅ
ꯎꯝ
ꯑꯗꯨ ꯃꯇꯝꯗ ꯑꯁ ꯃꯤꯕꯨ ꯎꯍꯟꯅꯤꯡ ꯎꯍꯟꯒꯅꯨ ꯎꯍꯟꯒꯅꯨꯅ ꯑꯩꯉꯣꯟꯗ ꯂꯤꯁꯤꯡ ꯑꯃ ꯄꯤꯕꯅꯦ
ꯑꯣ
ꯑꯩꯈꯣꯏ ꯌꯨꯝ ꯆꯠꯄ ꯀꯥꯟꯗ ꯑꯗꯨ ꯑꯩꯈꯣꯏꯒꯤ ꯏꯕꯣꯛꯁꯤꯡꯅ ꯑꯩꯈꯣꯏꯒꯤ ꯒ꯭ꯔꯥꯟ ꯐꯥꯗꯔꯒꯨꯝꯕꯁꯤꯡꯅ ꯑꯩꯈꯣꯏꯉꯣꯟꯗ ꯑꯗꯨꯝ ꯇꯨꯃꯤꯟꯅ ꯂꯩꯕ ꯖꯥꯠꯇꯣ ꯑꯗꯨ ꯖꯥꯠ ꯇꯧꯕꯅꯦ ꯃꯥꯗꯨ ꯍꯥꯏꯒꯅꯨ ꯍꯥꯏꯒꯅꯨ ꯍꯥꯏꯒꯅꯨ ꯑꯅ ꯑꯩꯅ ꯃꯉꯣꯟꯗ ꯑꯃꯨꯛꯀ ꯄꯤꯕ ꯄꯤꯔꯒ ꯃꯥꯁꯦ ꯑꯁ ꯃꯤ ꯈꯥꯗ꯭ꯔꯤꯉꯩꯗ ꯂꯧꯌꯠ ꯌꯨꯝ ꯅꯤꯡꯁꯤꯡꯂꯛꯈ꯭ꯔ ꯑ ꯑꯗꯨꯒꯨꯝꯕ ꯍꯧꯖꯤꯛꯇꯤ ꯃꯤ ꯀꯅꯥꯃꯠꯇ ꯇꯧꯗ꯭ꯔꯦꯕ ꯑꯗꯨ ꯑꯦ ꯎꯝ ꯑꯁ ꯅꯪꯁꯦ ꯌꯥꯝꯅ ꯑꯩꯒꯤ ꯈꯨꯟꯒꯤ ꯚꯥꯏꯞ ꯄꯤꯌꯦꯗ ꯑꯩ ꯁ꯭ꯀꯨꯜ ꯀꯥꯗ꯭ꯔꯤꯉꯥꯏ ꯃꯥꯜꯂꯦꯗꯅ ꯑꯩꯅ ꯍꯥꯏꯕ
ꯃꯣꯏꯒꯤꯗꯃꯛꯇꯤ ꯑꯈꯣꯏ ꯂꯨꯍꯣꯡꯉꯁꯨ ꯎꯝ ꯑ ꯏꯁꯥ ꯂꯩ ꯈꯔꯁꯨ ꯃꯣꯏꯒꯤ ꯃꯤꯠꯇꯗꯤ ꯑꯈꯣꯏꯁꯦ ꯑꯗꯨꯝ ꯑꯉꯥꯡ ꯑꯣꯏꯔꯤꯕꯀꯣ ꯃꯣꯏꯒꯤ ꯗꯃꯛ ꯑꯈꯣꯏꯁꯨ ꯑꯗꯨꯃꯥꯏꯟ ꯇꯧꯒꯅꯤꯌꯦ ꯍꯧꯖꯤꯛ ꯑꯗꯨꯝ ꯇꯧꯔꯒ ꯂꯩꯌꯦ ꯑꯈꯣꯏꯁꯨ ꯑꯁꯤꯗ ꯑꯉꯥꯡ ꯑꯈꯣꯏꯅ ꯑꯈꯣꯏ ꯑ ꯑꯈꯣꯏ ꯑꯅꯤꯅ ꯑꯗꯨꯝ ꯊꯝꯃꯦ ꯍꯥꯏꯕꯗꯣ ꯃꯥꯁꯨ ꯄꯥꯀꯥꯡ ꯐꯥꯔꯦꯗꯣ ꯍꯧꯖꯤꯛꯀꯥꯟꯗꯤ ꯄꯥꯀꯪꯗꯤ ꯐꯔꯦ ꯑꯗꯨ ꯑꯣꯏꯔꯁꯨ ꯆꯩꯕ ꯈꯣꯠꯄ ꯑꯗꯨ ꯑꯗꯥ ꯁꯤꯡꯗꯣ ꯑꯉꯥꯡꯕꯨ ꯆꯩꯕꯒ ꯆꯞ ꯃꯥꯟꯅꯔꯤꯑꯕ ꯑꯩꯈꯣꯏꯁꯦ ꯑꯩꯅ ꯃꯔꯛ ꯃꯔꯛꯇꯥ ꯈꯟꯕ ꯑꯁ ꯃꯆꯣꯏ ꯄꯥꯈꯪꯗꯒꯤ ꯑꯣꯏꯈ꯭ꯔꯦꯀꯣ ꯃꯥ ꯃꯕꯨꯡ ꯐꯥꯗꯤ ꯐꯈ꯭ꯔꯕꯅꯦꯀꯣ ꯍꯧꯖꯤꯛꯐꯥꯎ ꯑꯩꯈꯣꯏꯅ ꯆꯩꯕꯗꯣ ꯑꯗꯨꯝ ꯇꯧꯔꯛꯑꯦ ꯃꯤ ꯑꯩꯈꯣꯏꯒꯤ ꯃꯤꯠꯇꯗꯤ ꯑꯗꯨꯝ ꯇꯧꯅꯤꯡꯉꯥꯏ ꯑꯣꯏꯔꯝꯅꯤ ꯍꯥꯏꯔꯒ ꯀꯣ ꯃꯔꯛ ꯃꯔꯛꯇ ꯑꯩ ꯆꯩꯅꯤꯡꯗꯁꯨꯨ ꯊꯣꯛꯄ ꯅꯪ ꯃꯊꯟꯇ ꯈꯪꯈ꯭ꯔꯅꯤ ꯍꯥꯏꯅ ꯀꯣ ꯑꯗꯨ ꯑꯗꯨꯃꯥꯏ ꯇꯣꯕꯅꯦꯕ ꯑꯩꯈꯣꯏꯗꯤ ꯑꯁ ꯈꯪꯗꯦ ꯔꯦꯁꯄꯣꯟꯁꯤꯕꯜꯗꯣ ꯍꯧꯖꯤꯛ ꯍꯧꯖꯤꯛ ꯂꯨꯍꯣꯡꯒ꯭ꯔ ꯑꯗꯨ ꯂꯩꯕꯒꯤ ꯌꯦꯡ ꯑ ꯀꯔꯤꯁꯤꯔ ꯏꯁꯥꯗꯣ ꯇꯔꯦꯠ ꯂꯩꯈ꯭ꯔꯕꯒ ꯆꯞ ꯃꯥꯟꯅꯩ ꯑꯗꯣ ꯃꯣꯏꯁꯨ ꯎꯝ ꯁ꯭ꯀꯨꯜꯖꯨ ꯀꯥꯈ꯭ꯔꯕꯅꯤꯅꯀꯣ
ꯍꯣꯏ
ꯌꯦꯡꯁꯤꯟꯗ꯭ꯔꯗꯤ ꯌꯥꯗꯕ ꯑꯗꯨꯗ ꯇꯧꯕ ꯂꯣꯏꯅꯃꯛ ꯇꯧꯕꯒꯤ ꯏꯆꯥꯅꯤ ꯂꯩꯈ꯭ꯔꯕꯒ ꯆꯞ ꯃꯥꯅꯔꯦ ꯑꯩꯗꯤ
ꯑꯥ ꯑꯥ ꯑꯗꯨ ꯅꯪꯒꯤꯗꯤ ꯕ꯭ꯂꯦꯁꯤꯡ ꯌꯥꯝ ꯂꯥꯛꯀꯅꯤ
ꯏꯁ ꯈꯪꯗꯦ ꯑꯩꯗꯤ ꯌꯥꯝ ꯊꯤꯕꯅꯦ ꯃꯤ ꯌꯥꯝ ꯊꯤꯕꯒꯤ ꯕ꯭ꯂꯦꯁꯤꯡꯁꯨ ꯊꯤꯃꯟꯕꯒꯤ ꯕ꯭ꯂꯦꯁꯤꯡ ꯂꯥꯛꯅꯤꯡꯉꯥꯏꯁꯤꯡꯁꯨ ꯂꯣꯏ ꯊꯤꯡꯈ꯭ꯔꯅꯤ ꯑꯩꯅ ꯑꯗꯨꯝ ꯍꯥꯏꯕꯅꯦꯕ ꯑꯩ ꯅꯨꯞ ꯄꯝꯗ ꯑꯩꯗꯤ ꯃꯤ ꯌꯥꯝ ꯊꯤꯌꯦ ꯑꯩꯗꯤ ꯋꯥꯈꯜꯁꯨ ꯑꯅꯤꯔꯛ ꯈꯟꯊꯥꯕ ꯌꯥꯗ ꯐꯠꯇꯕ ꯑꯗꯨ ꯑꯩꯅ ꯑꯗꯨꯝ ꯈꯟꯕꯗꯣ ꯗꯔꯦꯛ ꯗꯔꯦꯛ ꯇꯧꯕꯒ ꯅꯣꯏꯒꯨꯝꯅ ꯑꯩꯗꯤ ꯃꯤ ꯐꯕ ꯅꯠꯇꯦ ꯑꯝ ꯕ꯭ꯂꯦꯁꯤꯡꯁꯨ ꯐꯪꯕ ꯃꯥꯜꯂꯦꯅ ꯑꯗꯨꯝ ꯍꯥꯏꯌꯨꯅꯦ
ꯎꯝ ꯐꯪꯒꯅꯤ ꯅꯪ ꯑꯗꯨꯝ ꯑꯗꯨꯒꯨꯃꯛ ꯂꯣꯏꯅ ꯏꯆꯥꯒꯨꯝꯅ ꯅꯨꯡꯁꯤꯅ ꯇꯧꯔꯨꯔꯕ ꯅꯨꯡꯁꯤꯅ ꯇꯧꯔꯗꯤ ꯌꯥꯝ ꯕ꯭ꯂꯦꯁꯤꯡ ꯂꯥꯛꯅꯤ ꯑꯩꯈꯣꯏꯒꯤꯗꯃꯛ ꯅꯪ ꯕ꯭ꯂꯦꯁꯤꯡ ꯉꯥꯏꯔꯒ ꯂꯩꯌꯣ ꯎꯝ
ꯃꯤꯗꯤ ꯑꯩꯈꯣꯏ ꯉꯣꯟꯗꯗꯤ ꯑꯁ ꯏꯁꯥꯒꯨꯝꯅ ꯇꯧꯈ꯭ꯔꯒꯦ ꯍꯥꯏꯅ ꯆꯩꯕ ꯈꯣꯠꯄ ꯑꯗꯨ ꯇꯧꯔꯁꯨ ꯑ ꯑꯩꯈꯣꯏꯗꯤ ꯑꯩꯉꯣꯟꯗ ꯑꯗꯨꯝ ꯂꯩꯕꯅꯤꯅ ꯏꯆꯥꯒꯨꯝꯅ ꯈꯟꯈ꯭ꯔꯅꯤ ꯈꯜꯂꯁꯨꯀꯣ ꯃꯁꯥꯅ ꯉꯝꯗꯕꯁꯨ ꯂꯩꯕꯅꯦ ꯁꯤꯒꯨꯝꯕ ꯃꯁꯥꯅ ꯈꯟꯊꯕ ꯉꯝꯗꯕ ꯑꯗꯨꯒ ꯑꯩꯈꯣꯏꯗꯤ ꯃꯥ ꯍꯦꯛ ꯑꯉꯥꯡꯗꯒꯤ ꯑꯩꯅ ꯄꯨꯔꯒ ꯑꯗꯨꯗꯥ ꯇꯧꯕ ꯅꯠꯇꯕꯅꯤꯅ ꯆꯩꯕ ꯀꯥꯟꯗ ꯑꯗꯨꯗ ꯇꯧꯕ ꯀꯥꯟꯗ ꯃꯤꯒꯤ ꯃꯤꯠꯇ ꯅꯥꯕꯁꯨ ꯌꯥꯝ ꯂꯩꯕꯅꯦꯕꯀꯣ ꯑꯗꯨꯒꯤ ꯑꯩꯁꯦ ꯍꯤꯡꯕ ꯈꯔ ꯋꯥꯕ ꯁꯤꯒꯤ ꯃꯇꯝꯗ ꯆꯩꯗ꯭ꯔꯗꯤ ꯌꯥꯗꯕ ꯆꯩꯔꯗꯤ ꯃꯤꯠ ꯅꯥꯕꯁꯤꯡꯁꯨ ꯂꯩꯕ ꯃꯥꯁꯨ ꯇꯥꯅꯤꯡꯗꯕ ꯈꯪꯕ꯭ꯔ ꯁꯁ ꯇꯜꯂꯤꯗ ꯃꯔꯛ ꯃꯔꯛꯇꯗꯤ
ꯍꯣꯏ ꯅꯪꯅ ꯇꯧꯕꯗꯨ ꯑꯩꯁꯨ ꯐꯪꯉꯦ
ꯑꯩꯅ ꯃꯍꯤ ꯑꯃꯨꯛꯀ ꯆꯥꯒꯅꯤ ꯑꯩꯅ ꯐꯖꯅ ꯄꯥꯏꯗ꯭ꯔꯗꯤ ꯆꯩꯗ꯭ꯔꯗꯤ ꯑꯩꯅ ꯃꯍꯤ ꯑꯃꯛꯀ ꯆꯥꯒꯅꯤ ꯃꯍꯤ ꯐꯕ ꯆꯥꯅꯤꯡꯉꯥꯏꯁꯨ ꯑꯩꯉꯣꯟꯗ ꯂꯩꯔꯦ ꯊꯤꯕ ꯆꯥꯅꯤꯡꯉꯥꯏꯁꯨ ꯑꯩꯉꯣꯟꯗ ꯂꯩꯔꯦ ꯈꯜꯂꯒ ꯑꯥ ꯌꯥꯗꯦ ꯍꯥꯎꯕ ꯌꯥ ꯗ꯭ꯔꯗꯤ ꯌꯥꯗꯦ ꯍꯥꯏꯅ ꯑꯗꯨꯝ ꯆꯩꯕ ꯋꯥꯅꯤ ꯃꯥꯁꯦ ꯃꯤꯒ ꯃꯥꯟꯅꯗꯕꯀꯣ ꯌꯨꯝꯗ ꯂꯩꯔꯤꯉꯩꯗꯗꯤ
ꯑꯣ
ꯇꯨꯝꯃꯤꯟꯅ ꯂꯩꯒꯅꯤ ꯃꯄꯥꯟ ꯊꯣꯛꯔꯗꯤ
ꯎꯝ
ꯊꯤꯕꯗꯣ ꯃꯤꯅ ꯑꯗꯨꯝ ꯉꯥꯡꯕꯀꯣ ꯅꯪꯒꯤꯅꯦ ꯅꯣꯏꯒꯤ ꯅꯆꯥꯁꯤ ꯑꯗꯨꯃꯥꯏ ꯇꯧꯔꯦ ꯑꯗꯨꯃꯥꯏ ꯇꯧꯔꯦ ꯔꯤꯄꯣꯔꯠ ꯑꯗꯨꯝ ꯂꯥꯛꯄ
ꯑꯣ ꯑꯣ
ꯃꯣꯏꯒꯤ ꯁꯤꯗ ꯃꯣꯏꯒꯤ ꯀꯀꯥꯁꯤꯡ ꯍꯥꯏꯕ ꯇꯥꯔꯦ ꯃꯥꯒꯤ ꯍꯧꯖꯤꯛ ꯁꯤꯁꯇꯔꯏꯒꯤ ꯕꯔꯗꯔꯁꯤꯡꯗꯤꯒꯤ ꯀꯣ ꯃꯣꯏꯁꯤꯡꯁꯨ ꯃꯣꯏ ꯆꯩꯔꯗꯤ ꯆꯩꯕ ꯃꯑꯣꯡꯗꯣ ꯑꯩ ꯄꯥꯝꯗꯕ ꯃꯣꯏꯅ ꯆꯩꯕ ꯃꯑꯣꯡꯗꯣ
ꯎꯝ
ꯑꯗꯨꯒꯤ ꯑꯩꯅ ꯑꯗꯨꯝ ꯆꯩꯕꯅꯦꯕ ꯃꯣꯏ ꯆꯩꯗꯔꯤꯉꯩꯗ ꯑꯩꯅ ꯆꯩꯔꯗꯤ ꯃꯣꯏꯁꯦ ꯊꯣꯛꯑꯣꯏꯗꯅ
ꯎꯝ
ꯑꯗꯨ ꯃꯣꯏꯅ ꯑꯩ ꯆꯩꯗꯅ ꯃꯣꯏ ꯆꯩꯔꯗꯤ ꯑꯁ ꯋꯥꯁꯦ ꯉꯥꯡ ꯖꯥꯠ ꯖꯥꯠ ꯉꯥꯡꯕꯅꯦ ꯑꯗꯨꯒꯤ ꯑꯩꯒꯤ ꯋꯥꯈꯜꯁꯦ ꯌꯥꯝ ꯁꯣꯛꯄ ꯍꯥꯏꯗꯤ ꯑꯁ ꯅꯪꯕꯨ ꯑꯗꯨꯃꯥꯏ ꯆꯩꯕꯗꯣ ꯑꯩ ꯅꯨꯡꯉꯥꯏꯇꯦ ꯀꯔꯤꯒꯤ ꯅꯪ ꯑꯗꯨꯝ ꯆꯩꯅꯤꯡꯉꯥꯏ ꯇꯧꯕ꯭ꯔꯥ ꯅꯪꯉꯣꯟꯗ ꯑꯩ ꯃꯣꯏꯅ ꯆꯩꯇ꯭ꯔꯤꯉꯩꯗ ꯑꯩꯅ ꯑꯗꯨꯝ ꯆꯩꯕꯗꯣ ꯅꯪꯁꯨ ꯈꯪꯉꯣ ꯅꯠꯇ꯭ꯔꯗꯤ ꯑꯩ ꯆꯩꯕ ꯑꯩꯁꯨ ꯆꯩꯗ꯭ꯔꯗꯤ ꯅꯪꯕꯨ ꯋꯥꯁꯦ ꯖꯥꯠ ꯖꯥꯠ ꯇꯥꯕꯅꯤꯀꯣꯅ ꯑꯩ ꯑꯗꯨꯝ ꯍꯥꯏꯕꯅꯦ ꯃꯥꯒꯤ ꯀꯀꯥꯁꯤꯡꯗꯣ ꯁꯥꯎꯔꯗꯤꯀꯣ ꯑꯁ ꯃꯔꯤꯟ ꯂꯩꯇꯕ ꯈꯪꯉꯕ꯭ꯔꯥ ꯌꯥꯝ ꯁꯣꯔꯠ ꯇꯦꯝꯄꯔ ꯑꯣꯏꯕ ꯑꯗꯨꯒꯤ
ꯎꯝ ꯅꯨꯄꯥ ꯈꯣꯏꯗꯤ ꯗꯨꯝ ꯇꯧꯏꯅꯦ
ꯎꯝ
ꯑꯗꯨ ꯏꯁ ꯑꯥ ꯃꯤꯒꯤ ꯑꯉꯥꯡꯕꯨ ꯑꯩꯈꯣꯏꯅ ꯅꯨꯡꯁꯤ ꯁꯤꯔꯁꯨꯀꯣ
ꯎꯝ
ꯈꯔꯗꯤ ꯇꯧꯕ ꯉꯝꯗꯕꯅꯤ ꯋꯥ ꯁꯨ ꯑꯩꯈꯣꯏ ꯑꯉꯥꯡꯒꯤꯒꯨꯝꯅ ꯉꯥꯡꯕ ꯌꯥꯗꯕꯀꯣ ꯑꯗꯨꯒꯨꯝꯕꯁꯨ ꯂꯩꯕ ꯅꯨꯡꯁꯤꯔꯁꯨ ꯁꯨ ꯑꯁ ꯈꯪꯗꯦꯅꯦ ꯅꯪꯁꯦ ꯌꯥꯝ ꯋꯥꯔꯅꯤ ꯃꯤ ꯑꯉꯥꯡ ꯑꯗꯨꯕꯨ ꯌꯣꯠꯄ ꯍꯥꯏꯕꯁꯦꯀꯣ
ꯎꯝ
ꯖꯣꯛꯇꯤ ꯅꯠꯇꯦ ꯑꯩꯈꯣꯏꯅ ꯄꯨꯛꯅꯤꯡ ꯆꯪꯔꯒ ꯀꯔꯤ ꯀꯔꯤꯅꯣ ꯇꯧꯔꯒ ꯑꯦꯛꯁꯇ꯭ꯔꯥꯁꯨ ꯈꯟꯂꯒ ꯌꯣꯛꯀꯗꯕꯀꯣ
ꯎꯝ
ꯃꯤ ꯑꯩꯈꯣꯏꯅ ꯐꯖꯅ ꯍꯥꯏꯔꯁꯨ ꯃꯣꯏꯒꯤ ꯃꯤꯠꯇ ꯍꯁ ꯃꯥꯒꯤ ꯈꯨꯟꯒꯤ ꯃꯤꯠꯇ ꯌꯥꯗꯕꯒꯨꯝꯕꯁꯨ ꯂꯩꯒꯥꯅꯤꯀꯣ ꯑꯩꯈꯣꯏꯅ ꯉꯥꯡꯕ ꯀꯥꯟꯗ ꯑꯗꯨ ꯎꯝ
ꯑꯗꯨꯗꯤ ꯀꯝꯄꯜꯁꯔꯤ ꯂꯥꯛꯀꯅꯤ
ꯎꯝ ꯏꯁꯇꯦꯞ ꯃꯥꯗꯔ ꯋꯥꯕꯗꯣ ꯏꯁꯇꯦꯞ ꯃꯥꯗꯔ ꯋꯥꯕꯗꯣ ꯁꯤꯒꯤ ꯃꯔꯝꯗ ꯑꯣꯏꯔꯝꯅꯤ ꯈꯜꯂꯒ ꯂꯩꯕ ꯑꯩꯅ ꯃꯆꯥꯒꯨꯝꯅ ꯆꯩꯔꯁꯨ ꯎꯗꯕꯥ ꯑꯩ ꯌꯦꯡꯕ ꯀꯥꯟꯗ ꯐꯖꯗꯕ ꯃꯤꯅ
ꯍꯣꯏ ꯍꯣꯏ
ꯗ꯭ꯔ ꯆꯩꯗ꯭ꯔ ꯆꯩꯗ꯭ꯔꯗꯤ ꯃꯆꯥ ꯑꯩꯒꯤ ꯏꯁꯥ ꯅꯠꯇ ꯐꯠꯇꯕꯒꯨꯝ ꯈꯟꯈ꯭ꯔꯕ ꯀꯣ ꯆꯩꯕ ꯀꯥꯟꯗ ꯕꯣꯟꯗꯤꯡꯁꯨ ꯕꯨꯏꯜ ꯑꯥꯞ ꯇꯧꯕꯅꯦ ꯃꯤꯗꯤ
ꯑꯗꯨꯅꯤ ꯆꯩꯗꯤ ꯆꯩꯒꯗꯕꯅꯦ ꯑꯉꯥꯡ ꯑꯣꯏꯕꯒꯤ
ꯎꯝ
ꯆꯩꯗ꯭ꯔꯗꯤ ꯅꯣꯡꯃꯥ ꯑꯁ ꯑꯆꯕ ꯀꯥꯟꯗ ꯀꯔꯤꯅꯣ ꯃꯤ ꯑꯣꯏꯗꯕꯒꯨꯝꯕ ꯊꯣꯛꯄ ꯃꯇꯝꯗ ꯅꯪꯉꯣꯟꯗ ꯃꯨꯛ ꯀꯠꯂꯛꯀꯅꯤ ꯃꯥꯅ ꯑꯗꯨꯝ ꯃꯥꯒꯤ ꯃꯆꯥꯕꯨꯗꯤ ꯆꯩꯌꯦ ꯑꯗꯨ ꯑꯣꯏꯔꯒꯀꯣ
ꯑꯥ
ꯑꯁꯤꯒꯨꯝꯕꯗꯨꯗꯤ ꯃꯤꯗꯤꯀꯣ ꯔꯦꯗꯤꯅꯦ ꯗ꯭ꯔꯁ ꯇꯧꯅꯤꯡꯉꯥꯏ
ꯍꯣꯏ ꯅꯀꯣꯡ ꯑꯃ ꯇꯥꯔꯥ ꯅꯀꯣꯡ ꯅꯥꯀꯣꯡ ꯑꯃꯗ ꯇꯥꯔꯒ ꯅꯥꯀꯣꯡ ꯑꯃꯗ ꯑꯃꯨꯛꯀ ꯍꯟꯗꯣꯛꯄ ꯍꯥꯏꯕ ꯇꯥꯔꯦ ꯑꯩꯈꯣꯏꯗꯤ
ꯎꯝ ꯑꯗꯨ ꯅꯍꯥꯟ ꯅꯪꯅ ꯍꯥꯏꯕꯗꯣ ꯑꯉꯥꯡ ꯑꯉꯥꯡꯒꯤ ꯐꯤꯗꯣ
ꯎꯝ
ꯑꯗꯨ ꯋꯥꯏꯠ ꯋꯥꯏꯠ ꯀꯂꯔꯗꯣ ꯀꯃꯥꯏꯅ ꯁꯦꯝꯒꯦ ꯍꯥꯏ ꯍꯥꯏꯕ꯭ꯔꯥ ꯐꯖꯅ ꯈꯔ ꯇꯧꯔꯒ ꯁꯦꯝꯃꯣ ꯍꯥꯏꯕ꯭ꯔꯥ ꯄꯤꯛꯂꯒ ꯁꯦꯝꯃꯣ ꯍꯥꯏꯕ꯭ꯔꯥ
ꯆꯥꯎꯕꯁꯤꯡꯗꯤ ꯌꯥꯝꯍꯟꯒꯅꯨ ꯆꯥꯎꯕꯁꯤꯡꯗꯤ ꯃꯤ ꯃꯤꯇꯔ ꯑꯃ ꯃꯤꯇꯔ ꯑꯃꯗ ꯌꯥꯗꯤ ꯌꯥꯒꯦꯔꯥ ꯃꯤꯇꯔ ꯑꯃ ꯑꯣꯏꯔꯗꯤ ꯈꯔ ꯔꯥꯎꯟ ꯇꯧꯕꯒꯨꯝ ꯇꯧꯕꯀꯣ ꯃꯤꯇꯥ ꯑꯃꯈꯛꯇꯗꯤ ꯑꯆꯧꯕꯒꯤ ꯃ ꯎꯝ ꯅ ꯐꯤ ꯌꯥꯝ ꯌꯥꯝ ꯂꯩ ꯍꯥꯏꯔꯗꯤ ꯃꯤꯇꯔ ꯑꯃ ꯑꯍꯨꯝ ꯃꯔꯤ ꯃꯉꯥ ꯇꯔꯨꯛꯒꯨꯝꯕ ꯅꯠꯇ꯭ꯔꯗꯤ ꯁꯚꯦꯟ ꯇꯦꯟ ꯄꯤꯁꯒꯨꯝꯕ ꯁꯦꯝꯃꯣ ꯆꯥꯎꯕꯗꯣ
ꯑ ꯑꯣ
ꯑꯗꯨꯒ ꯄꯤꯛꯄꯁꯤꯡꯗꯤ ꯍꯣꯏ ꯑꯗꯨꯝ ꯇꯧꯊꯣꯛꯈ꯭ꯔꯣ ꯃꯤꯇꯔ ꯑꯃꯗꯒꯤ ꯑꯅꯤ ꯑꯅꯤꯒꯤꯗ ꯃꯥ ꯁꯦꯝꯂꯒ ꯀꯣ
ꯎꯝ ꯎꯝ
ꯄꯤꯡꯃꯟꯕꯁꯨ ꯀꯣ ꯑꯗꯨꯝ ꯂꯤꯛ ꯇꯧꯕꯅꯦ
ꯑ ꯑꯣ
ꯃꯥꯗ ꯑꯅꯤ ꯑꯅꯤ ꯇꯧꯕꯅ